ꯅ
ꯑ ꯑꯗꯨꯗꯏ
ꯍꯦꯛ
ꯑꯦ ꯇꯥꯕ꯭ꯔꯣ
ꯇ
ꯀꯥꯎꯔꯦꯅꯦ ꯑꯩꯁꯦ
ꯋꯥꯔꯤ ꯁꯥꯃꯟꯕꯒꯤ ꯑꯣꯏꯔꯝꯒꯅꯤ ꯍꯤꯞꯄꯤ ꯍꯤꯞꯄꯤꯑ ꯍꯤꯞꯄꯤ ꯍꯥꯏꯕ
ꯊꯥꯏꯟ ꯇꯔꯨꯛ ꯅꯠꯇ꯭ꯔꯒ ꯃꯤ ꯑꯇꯣꯞꯄꯒꯁꯨ ꯌꯥꯎꯕ꯭ꯔꯣ
ꯌꯥꯎꯗꯦ ꯏꯇꯣꯝꯇꯅꯤ
ꯏꯇꯣꯝꯇ ꯇꯨꯝꯕ ꯅꯨꯡꯉꯥꯏꯕ꯭ꯔꯣ
ꯍꯥ
ꯅꯨꯡꯉꯥꯏꯌꯦ
ꯅꯨꯡꯉꯥꯏꯑꯌꯦ ꯆꯥꯛ ꯆꯥꯔꯕꯣ
ꯍꯣꯏ ꯆꯥꯛꯄꯨꯗꯤ ꯆꯥꯔꯤ
ꯇꯔꯦꯟ ꯁꯥꯡ
ꯑꯣ ꯌꯦꯟꯖꯥꯡꯁꯦ ꯉꯁꯤꯗꯣ ꯁꯧꯒ꯭ꯔꯤ ꯆꯥꯔꯦ ꯉꯁꯤꯗꯤ ꯑꯩ
ꯁꯝꯒ꯭ꯔꯤ
ꯅꯪꯗꯤ ꯀꯩ ꯏꯊꯦꯜꯜ ꯆꯥꯔꯒꯦ
ꯍꯥꯥ
ꯅꯪꯗꯤ ꯀꯩ ꯃꯊꯦꯜ ꯆꯥꯔꯒꯦ
ꯉꯁꯥꯏ ꯑꯌꯨꯛꯀꯤ ꯑꯦꯟꯁꯥꯡ ꯑꯣꯛꯁꯥ ꯗꯣ ꯑꯗꯨ ꯑꯃꯨꯛ
ꯉꯁꯥꯏ ꯑꯌꯨꯛꯀꯤ ꯍꯤꯟꯖꯥꯡ ꯀꯩ ꯍꯦꯟꯖꯥꯡ
ꯄꯣꯔꯀ ꯄꯤ ꯑꯣ ꯑꯥꯔ ꯀꯦ
ꯍꯥ
ꯑꯣꯛꯁꯥ
ꯑꯁ
ꯍꯁ ꯍꯥꯎꯇꯦ ꯍꯥꯎꯇꯦ
ꯍꯥꯎꯇꯤꯌꯦ
ꯒꯥꯎꯇꯦ
ꯏꯁꯁ
ꯖ
ꯍꯧꯔꯝꯅꯤꯗ
ꯍꯥꯎꯇꯦ ꯅꯥꯇꯤꯟ ꯌꯣꯠꯂꯤꯗꯣ ꯌꯣꯠꯂꯨꯅꯨ
ꯑꯆ
ꯍꯤ
ꯖꯤ
ꯀꯅꯥ ꯀꯅ ꯂꯩꯕ꯭ꯔꯣ
ꯑꯩꯗꯤ ꯏꯊꯟꯗ ꯂꯩꯔꯤꯅꯤ
ꯅꯪ ꯅꯃꯥ ꯅꯄꯥꯗꯤ
ꯃꯣꯏ ꯃꯣꯏꯒꯤ ꯀꯗ ꯂꯩꯌꯦ
ꯃꯣꯏ꯫ ꯇꯨꯝꯈ꯭ꯔꯦ
ꯍꯣꯏ ꯇꯨꯝꯈ꯭ꯔꯦꯗ ꯑꯩꯗꯤ ꯅꯪ ꯑꯩꯗꯤ ꯉꯁꯤ ꯀꯅꯥꯝꯇꯒꯤ ꯃꯈꯣꯟ ꯇꯥꯔꯔꯣꯏꯗ꯭ꯔꯅ ꯈꯟꯕ ꯋꯥꯃꯟꯕꯥꯒꯤ ꯂꯥꯏꯅ ꯑꯃꯨꯛ ꯆꯥꯟꯕꯤꯔꯦ ꯍꯥꯏꯕ ꯇꯥꯔꯦꯅꯦ
ꯍꯣꯏ ꯍꯣꯏ ꯆꯥꯟꯕꯤꯕꯒꯤꯅꯦ
ꯎꯝꯝ
ꯍꯌꯦꯡꯁꯨ ꯑꯗꯨꯝ ꯐ꯭ꯔꯤ ꯂꯩꯗꯣꯏꯔꯣ
ꯑꯁ ꯍꯌꯦꯡꯗꯤ ꯑꯃꯨꯛ ꯂꯧ ꯑꯃꯨꯛ ꯂꯩꯔꯦꯅꯦ ꯑꯩꯈꯣꯏ ꯊꯥꯗꯥ ꯈꯣꯏꯒꯤ
ꯂꯧꯕꯨꯛ ꯀꯨꯝꯗꯣꯏꯔꯣ
ꯍꯣꯏ ꯀꯨꯝꯗꯣꯏꯅꯦ
ꯎꯝ
ꯅꯪꯗꯤ ꯍꯥꯌꯦꯡ ꯀꯩꯗꯧꯅꯤ
ꯍꯌꯦꯡ ꯁꯦ ꯐꯤ ꯁꯥꯔꯒ ꯂꯩꯅꯤ ꯑꯩ ꯐꯤꯗꯣ ꯂꯣꯏꯁꯤꯟꯒꯦ ꯇꯧꯕ
ꯎꯝ ꯅꯪ ꯐꯤ ꯁꯥꯕ ꯍꯩꯕ꯭ꯔꯥꯅꯦ
ꯎꯝ ꯍꯩꯌꯦꯅ
ꯑꯁ ꯑꯗꯨꯗꯤ ꯅꯪ ꯐꯤ ꯁꯥꯕ ꯍꯩꯔꯗꯤ ꯑꯩꯒꯤꯁꯨ ꯅꯪ ꯂꯣꯏꯅ ꯍꯩꯌꯦꯀꯣ
ꯅꯍꯥꯛ ꯅꯨꯄꯥꯒꯤꯗꯤ ꯍꯩꯇꯦ ꯅꯨꯄꯤꯒꯤ ꯈꯛꯇꯪꯅꯦ
ꯑꯣ ꯑꯩ ꯅꯨꯄꯥꯒꯤ ꯑꯩ ꯅꯨꯄꯥꯒꯤ ꯍꯩꯌꯦ ꯍꯥꯏꯔꯗꯤ ꯈꯣꯡꯒꯥꯎ ꯃꯆꯥꯗꯣ ꯅꯨꯄꯥꯒꯤ
ꯆ
ꯐꯅꯦꯛ ꯑꯆꯧꯕꯒꯨꯝꯕ ꯀꯩꯅꯣ ꯇꯧꯕꯗꯣ ꯑꯗꯨꯗꯤ ꯍꯩꯇꯦ ꯃꯃꯜ ꯈꯔ ꯇꯥꯡꯕꯗꯣ ꯑꯗꯨꯒꯨꯝꯕꯗꯨꯗꯤ ꯍꯩꯇꯦ
ꯑꯥ
ꯈꯔ ꯑꯍꯣꯡꯕ ꯑꯗ ꯀꯨꯝꯔꯗꯤ ꯍꯥꯏꯩꯦ
ꯉꯁꯤ ꯍꯞꯇꯥꯁꯤꯦ ꯈꯥꯏꯌꯣ ꯍꯥꯏꯌꯣ
ꯅꯪ ꯍꯥꯟꯅ ꯍꯥꯏꯔꯣ ꯅꯪ ꯍꯥꯟꯅ ꯍꯥꯏꯔꯕ ꯍꯥꯏꯔꯣ
ꯉꯁꯤ ꯍꯞꯇꯥꯁꯦ ꯂꯣꯏꯁꯤꯟꯒꯦ ꯇꯧꯕꯅꯦꯕ
ꯎꯝ
ꯄꯥꯟꯝ ꯅꯠꯇ꯭ꯔꯗꯤ ꯅꯦꯛꯁ ꯋꯤꯛꯇꯛꯇꯤ ꯑꯩ ꯍꯣꯁꯇꯦꯜ ꯆꯠꯂꯅꯤꯗꯅ ꯑꯗꯨꯒꯤ ꯂꯣꯏꯁꯤꯟꯗꯧ ꯃꯥꯟꯗ꯭ꯔꯦ ꯀꯅꯥꯗ ꯑꯃꯨꯛ ꯁꯤꯟꯅꯁꯤ ꯎ ꯎꯆꯇꯦꯔꯥꯈꯟꯗ
ꯉꯁꯥꯏꯒꯤ ꯈꯣꯟꯖꯦꯜꯗꯨ ꯍꯧꯖꯤꯛꯀꯤ ꯈꯣꯟꯖꯦꯜꯁ ꯈꯤꯇꯪ ꯈꯦꯠꯅꯕꯒꯨꯝ ꯇꯧꯋꯦ ꯅꯪꯒꯤꯁꯦ ꯀꯃꯥꯏꯅ
ꯍꯪꯖꯦ
ꯅꯪ ꯀ꯭ꯔꯤꯆꯥꯏ ꯌꯌꯣꯛꯀꯤꯡ ꯌꯣꯛꯀꯤꯡꯌꯥꯥꯛ ꯆꯥꯕ ꯑꯣꯏꯔꯔꯕꯅꯤ ꯅꯪꯒꯤꯁꯦ ꯑꯃꯨꯛ ꯈꯨꯣꯟ ꯍꯣꯡꯉꯤꯁꯦ
ꯀꯦꯛ ꯌꯦꯟꯁꯥꯡꯗꯣ ꯁꯥꯍꯟꯕ ꯁꯥꯍꯜꯂꯒ ꯆꯥꯕꯅ ꯍꯧꯖꯤꯛꯁꯨ ꯈꯔ ꯑꯗꯨꯝ ꯁꯥꯔꯛꯀꯅꯤ
ꯑ ꯃꯥꯅꯤ ꯃꯥꯅꯤ ꯂꯥꯜꯂꯤꯕꯗꯤ ꯑꯩꯅꯅꯤ
ꯑꯁ ꯑꯩ ꯂꯥꯜꯂꯦ ꯆꯨꯝꯃꯦ ꯍꯥꯏꯕ ꯅꯠꯇꯦꯗ
ꯎꯝ ꯅꯪꯒꯤꯗꯃꯛ ꯑꯩ ꯂꯥꯟꯕꯤꯒꯦ
ꯍꯥꯏꯍꯦꯠ
ꯑꯗ ꯃꯔꯛ ꯃꯔꯛꯇꯁꯨ ꯑꯩꯒꯤꯗꯃꯛꯇ ꯅꯪ ꯂꯥꯟꯕꯤꯌꯨꯀꯣ
ꯃꯇꯥꯡ ꯃꯇꯝ ꯌꯦꯡꯁꯦ
ꯇꯝ ꯇꯝ ꯌꯦꯡꯕ ꯍꯥꯏꯕꯁꯦ ꯊꯦꯡꯉꯗꯤ ꯀꯃꯥꯏꯅ ꯇꯧꯕ
ꯍꯥ
ꯑꯦ ꯀꯩꯝ ꯍꯥꯏꯗꯨꯗꯤ ꯑꯩꯅ ꯍꯥꯏꯕꯗꯤ ꯅꯨꯡꯕꯨ ꯍꯥꯏꯕꯅꯦ ꯍꯧꯖꯤꯛꯀꯤꯗꯨꯗꯤ
ꯊꯦꯡ ꯑꯣꯏꯣꯏ ꯊꯦꯡ ꯍꯣꯏ
ꯍꯥꯥꯟꯗꯤ ꯍꯥꯏꯗꯣꯛꯈ꯭ꯔꯕ ꯇꯥꯗꯤ ꯇꯥꯍꯧꯕ ꯌꯥꯏ ꯅꯗꯨꯨꯁꯨ
ꯑꯗꯨꯝ ꯌꯥꯕꯅꯦ
ꯃꯌꯥꯝ ꯇꯨꯝꯅꯤꯡꯉꯕꯣ
ꯇꯨꯝꯗꯤ ꯇꯨꯝꯅꯤꯡꯉꯤ ꯑꯗꯨ ꯇꯨꯝꯒꯦꯅ ꯐꯃꯨꯡꯗ ꯑꯃꯨꯛ ꯂꯥꯛꯑꯗꯤ ꯇꯨꯝꯅꯤꯡꯗꯕ
ꯅꯪ ꯍꯧꯖꯤꯛ ꯃꯨꯛꯀꯥꯗ ꯂꯦꯞꯄꯤꯕ ꯑꯗꯨꯗꯤ
ꯀꯤꯠꯆꯟꯗ ꯍꯦꯞꯄꯤꯅꯦ
ꯑꯠ ꯑꯩ ꯂꯥꯎꯔꯣ ꯆꯦ ꯂꯥꯛꯎꯔꯣ
ꯍꯥ ꯉꯝꯃꯨ ꯉꯝꯃꯗ꯭ꯔꯣ
ꯑꯩ ꯏꯖꯖꯠ ꯄ꯭ꯂꯦꯟ ꯂꯩꯌꯦ
ꯄꯦꯄꯥꯔ ꯖꯦ ꯇꯦꯟ ꯑꯣꯏꯔꯝꯒꯨꯅꯦ
ꯑꯩꯒꯤ ꯖꯠꯇ ꯌꯥꯝ ꯊꯨꯕ
ꯀꯅꯥꯅ ꯁꯥꯕꯤꯕꯅꯣ
ꯅꯪꯅ ꯁꯥꯕꯤꯕꯅꯦ
ꯕꯖꯥꯔꯗ ꯂꯨꯄꯥ ꯆꯅꯤꯒ ꯌꯣꯟꯕꯗꯨꯔꯣ
ꯅꯠꯇꯦ ꯂꯨꯄꯥ ꯌꯥꯡꯈꯩꯒꯤꯗꯨꯅꯦ ꯎꯝ ꯍꯣꯔꯦꯟ ꯅ ꯑꯩ ꯀꯣꯏꯔꯛꯀꯦꯀꯣ
ꯀꯣꯏꯔꯛꯑꯣ ꯀꯣꯏꯔꯑꯣ
ꯁꯦꯕꯥ ꯇꯧꯕꯤꯒꯗ꯭ꯔꯣ
ꯑꯩꯈꯣꯏ ꯍꯨꯏ ꯑꯃ ꯂꯩꯌꯦ ꯃꯥꯅ ꯊꯕꯛ ꯇꯧꯔꯛꯑꯗꯤ
ꯑꯣꯏꯔꯛꯄꯗꯣ
ꯍ ꯌꯥꯝ ꯏꯁꯃꯥꯔꯠ ꯑꯣꯏꯕꯅꯦ
ꯑꯦ ꯀꯃꯥꯏ ꯎ ꯎꯗꯔ ꯑꯩꯗꯤ ꯈꯪꯒ ꯗꯤ ꯅꯪꯒꯤ ꯃꯪꯗ ꯀꯣꯏꯔꯛꯀꯦ ꯍꯥꯏꯒꯦ ꯇꯧꯕꯅꯦꯅꯦ
ꯑꯩꯗꯤ ꯃꯪꯗ ꯑꯩꯒꯤ ꯍꯨꯏꯗꯣ ꯂꯩꯗꯣꯏꯅꯦ
ꯑꯁ ꯑꯗꯨ ꯑꯣꯏꯔꯁꯨ ꯑꯩꯗꯤ ꯇꯥꯟꯊꯣꯛꯀꯅꯤ
ꯑꯩ ꯍꯣꯔꯦꯟ ꯅꯪꯉꯣꯟꯗ ꯀꯩꯅꯣꯝꯃ ꯍꯪꯒꯦ
ꯍꯣꯔꯦꯟ
ꯎꯝ
ꯍꯣꯔꯦꯟ ꯍꯣꯔꯦꯟ ꯍꯪꯕꯁꯨ ꯍꯧꯖꯤꯛ ꯍꯪꯉꯨꯅꯦ ꯀꯩꯔꯣ
ꯍꯧꯖꯤꯛ ꯍꯪꯕ ꯌꯥꯗꯕ
ꯑꯁ ꯌꯥꯝ ꯂꯨꯕꯒ ꯃꯥꯜꯂꯦꯍꯦ
ꯎꯝ ꯌꯥꯝ ꯂꯨꯕꯅꯦ ꯃꯤ ꯇꯥꯍꯟꯕ ꯌꯥꯕ ꯅꯠꯇꯦ
ꯄꯅꯤ ꯈꯇꯅ ꯍꯧ ꯎꯆꯖꯤꯛ ꯇꯥꯔꯁ
ꯀꯅꯥ ꯈꯪꯅꯤ
ꯂꯥꯏ ꯁꯪꯉꯤ
ꯍꯨ ꯅꯧꯁ ꯀꯅꯥ ꯈꯪꯅꯤ
ꯂꯥꯏꯕꯨꯗꯤ ꯈꯪꯉꯦꯕ ꯅꯪꯒꯤ ꯊ ꯃꯑꯣꯁꯨꯨ ꯀꯪꯅꯥꯥ ꯅ ꯍꯥꯏ
ꯍꯣꯔꯦꯟ ꯅꯪꯒꯤꯗ ꯃꯣꯏ ꯇꯨꯝꯃꯀꯥꯟꯗ ꯍꯥꯏꯔꯛꯑꯣꯀꯣ ꯊꯋꯥꯏ ꯃꯆꯥ ꯃꯆꯥ ꯑꯩꯗꯤ ꯇꯥꯅꯤꯡꯕꯅ ꯂꯣꯏꯔꯦꯍꯦ
ꯔꯦ ꯗꯜꯀꯅ
ꯉꯥꯏꯕꯗ ꯀꯟꯕꯗ ꯅꯪ ꯍꯥꯟꯅ ꯆꯦꯟꯈ꯭ꯔꯗꯤ ꯀꯃꯥꯏꯅ ꯇꯧꯕ ꯑꯩꯗꯤ ꯑꯩꯗꯤ ꯐ꯭ꯂꯣꯞ ꯇꯥꯔꯦꯅꯦ ꯑꯗꯨꯝ ꯉꯥꯏꯔꯝꯃꯣꯀꯣ ꯅꯪꯒꯤ ꯆꯍꯤꯗ ꯑꯗꯨꯝ ꯄꯣꯁ ꯇꯧꯔꯒ ꯊꯝꯂꯝꯃꯣ ꯑꯩ ꯇꯥꯟꯅꯔꯛꯀꯦ ꯑꯩꯅ ꯑꯩꯅ ꯇꯧꯔꯛꯀꯦ ꯅꯪ ꯑꯗꯨꯝ ꯉꯥꯏꯔꯝꯃꯣ ꯑꯩ ꯃꯇꯥꯡ ꯃꯇꯝ ꯆꯥꯕꯗ ꯅꯪ ꯂꯧ ꯂꯥꯛꯑꯅꯤ ꯗꯨꯝ
ꯂꯥꯛꯑꯣ ꯂꯥꯛꯑꯣ
ꯎꯝ ꯅꯪ ꯉꯁꯤ ꯋꯥꯕ꯭ꯔꯣ
ꯋꯥꯏꯌꯦ ꯕꯖꯥꯔꯗ ꯑꯥꯏ ꯆꯠꯄꯁꯨ ꯑꯃꯨꯛ ꯍꯜꯂꯛꯄꯁꯨ ꯈꯣꯡꯅ ꯆꯠꯄꯒꯤ ꯋꯥꯏ
ꯑꯁ ꯀꯩꯒꯤ ꯈꯣꯡꯅ ꯆꯠꯂꯤ ꯑꯩꯉꯣꯟꯗ ꯍꯥꯏꯔꯛꯎ ꯌꯥꯗ꯭ꯔꯣ ꯑꯩ ꯑꯁ ꯅꯪꯖꯤꯗꯤ ꯑꯩ ꯏꯆꯥꯎ ꯆꯥꯎꯅ ꯂꯩꯔꯤꯁꯦ ꯅꯪ ꯎꯗ꯭ꯔ ꯃꯥꯜꯂꯦꯅꯦ
ꯄꯤꯛꯄꯩꯅꯦ ꯎꯗ꯭ꯔꯤꯗꯨ
ꯍꯩꯏꯟ ꯃꯥꯏ ꯎꯅꯔꯀꯥꯟꯗꯗꯤ ꯀꯅꯥꯅ ꯆꯥꯎꯒꯦ ꯍꯥꯏꯕꯗꯨ
ꯍꯩꯆ ꯑꯩꯅ ꯆꯥꯎꯔꯃꯅꯤꯗ
ꯆꯥꯎꯔꯣꯏ ꯆꯥꯎꯔꯣꯏ ꯁꯨꯡꯆꯥꯎ ꯆꯥꯎꯔꯣꯏ
ꯅꯪ ꯅꯪ ꯐꯤꯠ ꯀꯌꯥ ꯋꯥꯡꯒꯦ
ꯑꯩꯗꯤ ꯐꯥꯏꯚ ꯄꯣꯏꯟ ꯑꯩꯠꯅꯦ ꯍꯤ ꯍꯤ ꯍꯤꯍꯤ
ꯁꯤꯁ
ꯃꯥꯅꯦ
ꯎꯝ ꯅꯪꯅ ꯋꯥꯡꯉꯁꯨ ꯑꯩꯅ ꯑꯗꯨꯝ ꯍꯟꯕꯗꯣ
ꯍꯜꯂꯁꯨ ꯑꯩ ꯄꯨꯕ ꯉꯝꯅꯤꯗꯅ ꯅꯪꯕꯨꯗꯤ
ꯎꯝ ꯌꯥꯝ ꯂꯨꯝꯕꯅꯦ ꯌꯥꯝ ꯅꯣꯏꯕꯅꯦ ꯑꯩ
ꯄꯔꯤꯌꯥ ꯑꯣꯏꯒꯦꯅꯦ ꯍꯥꯏꯁꯤꯕꯨ
ꯎꯝ ꯀꯤꯂꯣ ꯈꯪꯗꯦꯗ ꯋꯦꯠ ꯅꯍꯥꯟ ꯑꯩ ꯀꯩꯅꯣ ꯇꯧꯕ ꯌꯦꯡꯕ ꯃꯇꯝꯗꯗꯤ ꯊꯥꯔꯇꯤ ꯐꯥꯏꯚ ꯒ
ꯐꯥꯏꯚꯇꯤ ꯐꯥꯏꯚ
ꯊꯥꯔꯇꯤ ꯐꯥꯏꯚ
ꯊꯥꯔꯇꯤ ꯐꯥꯏꯚ
ꯎꯝ ꯊꯥꯔꯇꯤ ꯐꯥꯏꯚ ꯔ ꯇꯋꯦꯟ ꯇ꯭ꯋꯦꯟꯇꯤ ꯀꯌꯥꯔꯗꯤ
ꯎꯝ ꯀꯩꯅꯣ ꯅꯪ ꯅꯁꯥ ꯌꯥꯝ ꯄꯥꯕꯒꯤꯔꯣ
ꯋꯦꯠ ꯍꯥꯏꯕ ꯅꯠꯇ꯭ꯔꯣ
ꯎꯝ
ꯋꯦꯠ ꯇ꯭ꯋꯦꯟꯇꯤ ꯐꯥꯏꯚ ꯈꯪꯗꯦꯗ ꯑꯩ ꯀꯥꯎꯒꯔꯦ
ꯇꯠ ꯇ꯭ꯋꯦꯟꯇꯤ ꯐꯥꯏꯚ ꯊꯥꯔꯇꯤ ꯐꯥꯏꯚꯇꯤ ꯅꯪ ꯑꯟꯗꯔ ꯋꯦꯠꯇ ꯂꯩꯔꯦ ꯅꯪ ꯂꯩꯗꯧꯔꯤꯁꯤ ꯐꯣꯔ ꯔꯇꯤ ꯑꯕꯞꯇꯤ ꯂꯩꯅꯤ ꯍꯦ
ꯑꯩ ꯑꯟꯗꯔꯋꯦꯠ ꯇꯧꯕꯅꯦ
ꯑꯥ ꯗꯨꯗꯤ ꯅꯨꯡꯁꯤꯠ ꯀꯟꯃꯟ ꯀꯟꯈ꯭ꯔꯗꯤ ꯅꯪ ꯄꯥꯟ ꯊꯣꯛꯑ ꯌꯥꯔꯣꯏꯅꯦ
ꯍꯦ ꯑꯗꯨꯃꯛꯇꯤ ꯅꯠꯇꯦꯍꯦ ꯊꯣꯛꯄꯗꯤ ꯌꯥꯏ ꯑꯗꯨꯒ ꯍꯥꯏꯠꯅ ꯇꯥꯕ꯭ꯔꯣ
ꯑꯣ ꯇꯥꯏꯌꯦ
ꯒꯦꯁ ꯇꯧꯔꯣ ꯍꯥꯏꯠ
ꯅꯪꯒꯤ ꯈꯣꯟꯖꯦꯜ ꯈꯛꯇ ꯇꯥꯔꯒ ꯂꯩꯔꯦ ꯑꯩꯗꯤ ꯍꯨꯏ ꯈꯣꯡꯕꯁꯨ ꯇꯥꯗ꯭ꯔꯦ ꯍꯧꯖꯤꯛꯇꯤ
ꯐꯥꯏꯚ ꯄꯣꯏꯟ ꯋꯥꯟ
ꯍ
ꯄꯦ ꯄꯦ ꯂꯥꯎꯕ ꯅꯪ ꯊꯥꯡꯉꯒ ꯆꯠꯄꯗ ꯀꯅꯥꯅ ꯈꯥꯝꯕ ꯉꯝꯗꯣꯏꯅꯣ
ꯏꯁ ꯅꯣꯏ ꯅꯣꯏ ꯀꯩꯅꯣꯗꯁꯨ ꯑꯩ ꯈꯪꯅꯕ ꯌꯥꯝ ꯂꯩ
ꯑꯁ ꯑꯗꯨꯗꯤ ꯀꯤꯍꯦ ꯇꯝꯂꯦꯍꯦ ꯑꯗꯨꯗꯤ ꯑꯗꯨꯃꯥꯏꯅꯒ ꯍꯥꯏꯒꯗꯧꯕ ꯃꯥꯟꯕ꯭ꯔꯣ
ꯃꯥꯟꯕꯗꯣ
ꯌꯥꯁ ꯅꯨꯄꯥꯅꯤ ꯀꯩꯅꯣ ꯇꯧꯕꯗ ꯉꯝꯕ ꯅꯨꯄꯥ ꯍꯥꯏꯕꯅꯤꯅꯦ꯫
ꯈꯨꯕꯥꯛ ꯑꯃꯅ ꯁꯦꯠ ꯊꯥꯔꯗꯤ ꯎꯝ꯫
ꯑ ꯑꯗꯨꯗꯤ ꯑꯃꯨꯛ ꯒ꯭ꯌꯥꯟ ꯇꯥꯔꯒ ꯃꯨꯛ ꯒ꯭ꯌꯥꯟ ꯇꯥꯔꯒ ꯉꯥꯏꯍꯥꯛꯇꯪ ꯉꯥꯏꯍꯥꯛꯇꯤ ꯇꯟꯗꯟ ꯄꯥꯏꯔꯒ ꯑꯃꯨꯛ ꯁꯥ ꯑꯣꯜꯂꯛꯑꯅꯤ ꯑꯗꯨꯗꯩꯗꯤ ꯅꯪꯁꯦ ꯑꯃꯨꯛ ꯇꯥꯞ ꯂꯥꯎꯅ ꯆꯤꯡꯉꯅꯤ
ꯎꯝ ꯑꯗꯨꯗꯩ ꯑꯩꯅ ꯈꯨꯄꯥꯛ ꯑꯃ ꯑꯃꯨꯛ ꯁꯦꯠ ꯊꯥꯕꯗ ꯅꯪ ꯄꯥꯏꯔꯅꯤ ꯀꯥꯏꯅꯣ ꯃꯐꯝ ꯈꯪꯉꯔꯣꯏ
ꯃꯨꯛ ꯄꯥꯏꫪꯒ ꯅꯅꯥꯛꯇ ꯃꯨꯛ ꯄꯥꯏꯁꯤꯜꯂꯛꯑꯅꯤ
ꯅꯨꯄꯥ ꯃꯥꯟꯗꯦ ꯍꯦ
ꯑꯁ ꯑꯁꯦꯡꯕꯗꯗꯤ ꯑꯗꯨꯃꯥꯏ ꯉꯥꯡꯕ ꯍꯩꯔꯣꯏꯗ ꯑꯗꯣ ꯐꯣꯟꯗꯗꯤ ꯅꯪ ꯁꯛꯁꯨ ꯎꯗꯦ ꯑꯦ ꯅꯪꯁꯨ ꯑꯩꯕꯨ ꯎꯗꯦ ꯑꯗꯨꯒꯤꯅꯤꯗ
ꯑꯩꯁꯨꯅꯦ ꯎꯅꯔꯗꯤ ꯎ
ꯑꯦ ꯎꯅꯔꯗꯤ ꯑꯗꯨꯗꯤ ꯑꯩ ꯑꯩꯅ ꯈꯤꯇꯪ ꯑꯩꯅꯗꯤ ꯈꯤꯇꯪ ꯅꯪ ꯀꯟꯒꯗꯧ ꯃꯥꯟꯂꯍꯦ꯫
ꯎꯅꯔꯗꯤ ꯎꯕꯨꯗꯤ ꯎꯅꯔꯣꯏ ꯑꯗꯣ ꯎꯅꯔꯗꯤ ꯐꯖꯔꯅꯤ
ꯑꯗꯣ ꯑꯩ ꯍꯌꯦꯡꯋꯥꯏ ꯆꯥꯎꯔꯀꯥꯟꯗ ꯅꯣꯏ ꯌꯨꯝꯗ ꯀꯣꯏꯔꯛꯀꯥꯟꯗ ꯌꯦꯟ ꯀꯤꯂꯣ ꯇꯪꯈꯥꯏ ꯄꯨꯔꯒ ꯀꯣꯏꯔꯛꯀꯦ ꯀꯣ
ꯌꯦꯟ ꯄꯨꯔꯛꯇ꯭ꯔꯁꯨ ꯂꯥꯛꯎꯅꯦ ꯂꯣꯀꯦꯜ ꯌꯦꯟ ꯃꯌꯥꯝ ꯂꯩꯅꯦ
ꯑꯩ ꯂꯣꯀꯦꯜ ꯌꯦꯟ ꯆꯥꯗꯦ ꯑꯩꯗꯤ ꯕ꯭ꯔꯣꯏꯂꯔ ꯈꯛꯇ ꯆꯥꯏ
ꯍꯥꯎꯕ ꯍꯦꯟꯕꯅꯦ
ꯍꯥꯎꯕ ꯍꯦꯜꯂꯁꯨ ꯑꯩ ꯆꯥꯗꯤꯌꯦ ꯁꯔꯨ ꯌꯥꯝꯃꯟꯕꯒꯤ
ꯍꯩ